ꯍꯜꯂꯣ
ꯇꯕ
ꯑꯔꯣ
ꯂꯩꯌꯦ ꯇꯥꯗꯕ꯭ꯔꯣ ꯇꯥꯕ꯭ꯔꯣ
ꯑꯥ ꯇꯥꯔꯦ ꯇꯥꯔꯦ
ꯄꯤꯛꯅ ꯇꯥꯕ꯭ꯔꯣ
ꯅ ꯑꯗꯨꯝ ꯇꯥꯔꯦ ꯐꯖꯅ
ꯔꯤꯖꯦꯛ ꯆꯠꯂꯛꯄ ꯌꯥꯕ ꯃꯑꯣꯡꯗ ꯇꯥꯗ꯭ꯔꯝꯗ꯭ꯔꯣ
ꯇꯥꯗ꯭ꯔ
ꯑꯣ ꯌꯥꯏꯦ ꯌꯥꯏ ꯑꯗꯨꯗꯤ ꯁꯤꯃꯗꯤ ꯆꯨꯝꯖꯔꯛꯑꯅꯤ ꯉꯁꯤ ꯀꯩꯀꯩ ꯇꯧꯈ꯭ꯔꯒꯦ ꯍꯧꯔꯛꯄꯗꯒꯤꯩ ꯈꯔ ꯍꯥꯏꯔꯛꯑꯣꯅꯦ
ꯎ ꯁꯤ ꯌꯥ ꯍꯧꯧꯔꯛꯄꯗꯒꯤ ꯑꯩꯁꯦ ꯇꯨꯝꯕ ꯍꯒꯂꯦ ꯇꯨꯝꯕ ꯍꯒꯂꯒ ꯏꯔꯨꯖꯊꯣꯛꯑꯦ ꯏꯔꯨꯖꯊꯣꯛꯑꯒ ꯂꯥꯏꯗꯨꯛ ꯊꯥꯟꯈ꯭ꯔꯦ ꯂꯣꯏꯔꯒ ꯆꯥ ꯊꯥꯡꯒꯠꯂꯦ ꯂꯣꯏꯔꯒ ꯆꯥꯛ ꯑꯗꯨꯝ ꯆꯥꯗꯣ ꯊꯥꯡꯒꯠꯂꯒ ꯑꯗꯨꯝ ꯊꯛꯑꯅ ꯊꯛꯅꯅꯦ ꯆꯥꯛꯇꯣ ꯊꯥꯡꯒꯠꯂꯝꯃꯦ ꯆꯥꯛ ꯊꯥꯡꯒꯠ ꯑꯣꯏꯣꯏꯔꯒ ꯑꯗꯨꯝ ꯏꯟꯁꯥꯡ ꯀꯩꯀꯥ ꯊꯣꯡꯈ꯭ꯔꯦ ꯑꯗꯨꯒ ꯍꯧꯖꯤꯛ ꯐꯃꯨꯡꯗ ꯂꯩꯔꯦ
ꯃꯔꯝ ꯌꯥꯝꯕ ꯑꯣꯏꯖꯥꯠꯅꯤ ꯑꯗꯨꯗꯤ ꯑꯩꯗꯤ ꯌꯥꯎ ꯊꯦꯡꯉꯦ ꯌꯥꯎ ꯊꯦꯡꯕꯗꯒꯤ ꯐꯣꯟ ꯑꯃꯨꯛ ꯌꯦꯡꯉꯦ ꯐꯣꯟ ꯑꯃꯨꯛ ꯌꯦꯡꯉꯝꯃꯒ ꯑꯃꯨꯛ ꯇꯨꯝꯁꯤꯟꯈꯔꯦ ꯑꯗꯩꯗꯤ ꯐꯣꯟꯃꯣꯂ ꯍꯧꯗꯣꯂꯦ ꯍꯧꯗꯣꯂ ꯑꯗꯩ ꯑꯁꯤꯗꯤ ꯊꯦꯡꯉꯦ ꯍꯧꯒꯠꯇꯕꯁꯨ ꯌꯥꯔꯣꯏꯗꯕ ꯐꯣꯟ ꯑꯣꯏꯔꯕ ꯑꯗꯨꯏꯗꯤ ꯍꯧꯒꯠꯂꯦ ꯑꯗꯨꯝ ꯑꯩ ꯍꯧꯒꯠꯂꯒ ꯕ꯭ꯔꯁ ꯑꯣꯐꯦ ꯕ꯭ꯔꯁ ꯇꯧꯕ ꯊ ꯀꯩꯅꯣ ꯇꯧꯔꯒ ꯎꯝ ꯏꯔꯨꯖ ꯃꯥꯏꯊꯖꯕ ꯇꯧꯔꯒ ꯑꯃꯨꯛ ꯊꯕꯛ ꯂꯥꯛꯑꯦ ꯑꯗꯨꯃꯥꯏꯅ ꯇꯧꯔꯦ ꯆꯥꯛꯁꯨ ꯍꯧꯖꯤꯛꯇ ꯆꯥꯈꯤꯕꯗ ꯉꯥꯏꯒꯅꯤ ꯇꯧꯔꯤꯁꯦ ꯑꯗꯨꯅꯦ ꯉꯁꯤ ꯁꯨꯇꯤ ꯑꯣꯏꯕꯒꯤ ꯃꯤꯗꯤ ꯂꯥꯛꯅꯗꯦ ꯑꯩꯈꯣꯏ ꯊꯕꯣꯛ ꯃꯐꯝꯁꯦ ꯑꯣ ꯀꯔꯤ ꯍꯣꯔꯦꯟ ꯀꯣꯏꯕ ꯆꯠꯇꯧ ꯋꯥ ꯂꯩꯇ꯭ꯔꯣ
ꯍꯣꯔꯦꯟ ꯀꯣꯏꯕꯁꯨ ꯇꯧꯕꯁꯩ ꯎꯝ ꯈꯪꯗꯦ ꯅ ꯁꯤ ꯆꯠꯁꯦ ꯍꯥꯏꯗꯣꯏꯔꯥ ꯅꯠꯇ꯭ꯔꯒ ꯍꯥꯏꯔꯣꯏꯗꯔꯥꯂ ꯑꯩꯈꯣꯏꯁꯨ ꯆꯥꯎꯥꯔꯣꯏꯗꯕꯨꯗꯤꯅꯦꯀꯣ ꯑꯩꯅ ꯁꯨꯝ ꯌꯨꯝꯗ ꯂꯩꯁꯟꯕꯗꯣ ꯑꯩ ꯋꯥꯔꯦ ꯍꯥꯏꯕ ꯑꯗꯨꯗꯨꯅ ꯑꯗꯨꯝ ꯉꯔꯥꯡꯁꯦ ꯑꯩꯁꯦ ꯅꯨꯃꯤꯗꯥꯡ ꯋꯥꯏꯔꯝꯗ ꯁꯨꯝ ꯁꯣꯔꯣꯛꯇꯣ ꯊꯣꯛꯑ ꯌꯦꯡꯕ ꯀꯥꯟꯁꯦ ꯆꯤꯡꯒꯨꯝꯕ ꯀꯥꯟꯁꯦ ꯑꯩ ꯉꯁꯥꯏ ꯍꯥꯏꯗꯤ ꯆꯤꯡ ꯃꯌꯥꯗꯒ ꯁꯨꯝ ꯆꯠꯅꯤꯡꯕꯤꯗꯣ ꯑꯗꯨ ꯇꯧꯔꯛꯈ꯭ꯔꯦꯕ ꯑꯩꯁꯦꯀꯣ ꯍꯥꯏꯗꯤ ꯁꯨꯝ ꯏꯪꯟ ꯈꯂꯦ ꯌꯥꯝ ꯑꯁꯪꯕꯗ ꯎꯔꯗꯤ ꯌꯥꯝ ꯅꯨꯡꯉꯥꯏꯇꯦ ꯃꯥꯟꯕ ꯑꯗꯣ ꯏꯁꯥꯁꯤꯗ ꯑꯗꯨꯗꯨꯅ ꯑꯩꯅ ꯥꯏꯗꯗꯤ ꯍꯥꯏꯈꯤꯕꯅꯤꯗ ꯑꯩ ꯑꯁꯤꯗ ꯌꯥꯝ ꯆꯠꯅꯤꯡꯉꯦ ꯍꯥꯏꯕꯀꯣ ꯑꯗꯨ ꯅꯛꯅ ꯎꯔꯕꯅꯤ ꯅꯦ ꯑꯗꯨꯃꯥꯏꯅ ꯍꯥꯏꯔꯦ ꯑꯣꯖꯥ ꯍꯣꯏꯅ ꯍꯣꯏ ꯍꯥꯏꯔꯝꯕꯅꯦꯕ ꯑꯗꯨꯝ ꯈꯪꯗꯦ ꯃꯣꯃꯣ ꯁꯪꯒꯗ꯭ꯔꯥ ꯁꯪꯉꯣꯏꯗ꯭ꯔꯥ ꯃꯣꯃꯣ ꯁꯪꯉꯗꯤ ꯑꯗꯨ ꯉꯁꯤ ꯆꯠꯂꯁꯨ ꯌꯥꯏ ꯑꯗꯨꯒ ꯅꯠꯇ꯭ꯔꯗꯤ ꯁꯟꯗꯦ ꯅꯨꯃꯤꯠꯇꯒꯨꯝꯕ ꯆꯠꯇꯧ ꯃꯥꯜꯂꯦ
ꯑꯁ ꯆꯤꯡ ꯎꯕꯗꯩ ꯆꯤꯡ ꯀꯥꯅꯤꯡꯉꯛꯑꯗꯤ ꯌꯥꯝ ꯐꯩꯅꯦ ꯑꯗꯨꯗꯤ
ꯆꯤꯡ ꯀꯥꯅꯤꯡꯕ ꯅꯠꯇꯕ ꯆꯤꯡ ꯀꯥꯕꯒꯤꯗꯤ
ꯍꯧꯖꯤꯛ ꯀꯥꯟꯅꯩ ꯆꯤꯡ ꯀꯥꯕꯁꯤ ꯌꯥꯝ ꯅꯨꯡꯉꯥꯏ ꯃꯥꯜꯂꯦ ꯍꯧꯖꯤꯛꯀꯥꯟꯁꯦ ꯃꯌꯥꯝꯁꯦ ꯑꯆꯥꯄꯣꯠꯀꯥ ꯄꯨꯔꯒꯣ ꯑꯣ ꯁꯥꯀꯖꯥꯔ ꯔꯥ ꯑꯆꯥꯄꯣꯠ ꯆꯥ ꯆꯤꯡ ꯀꯥꯏꯔꯤꯔ ꯈꯃꯣꯟꯗꯤ ꯇꯧꯅꯩꯁꯤ ꯆꯤꯡꯗꯣꯟꯁꯤꯗ ꯄꯣꯂꯣ ꯀꯥꯞꯄ ꯀꯥꯞꯇꯅ ꯊꯥꯒꯠꯅꯔꯛꯑꯒ ꯑꯆꯥꯄꯣꯠ ꯃꯌꯥꯝꯁꯤ ꯄꯨꯊꯣꯛꯅꯔ ꯐꯣꯇꯣꯥꯞꯄꯅꯤ ꯀꯥꯞꯅꯔꯅꯤ ꯇꯧꯔꯤꯁꯦ ꯑꯗꯨꯕꯨ ꯆꯠꯄ ꯌꯥꯏ ꯅꯨꯡꯉꯥꯏꯕꯅꯦ ꯆꯤꯡ ꯀꯥꯕꯁꯤꯁꯨ ꯇꯨꯝꯕꯁꯨ ꯅꯨꯡꯉꯥꯏꯕꯅꯤ ꯍꯜꯂꯛꯑꯒ ꯋꯥꯔꯨꯔꯕꯅꯤꯅ ꯑ ꯅꯣꯡꯃꯗꯤ ꯇꯥꯗꯕ ꯆꯤꯡ ꯀꯥꯗꯣꯏꯗꯨꯕꯣ
ꯂꯣꯡꯑꯣꯁꯨ ꯇꯥꯜ ꯎꯝ ꯇꯥꯔꯁꯨꯅꯦꯀꯣ ꯄꯥꯔꯞ ꯄꯥꯔꯞ ꯇꯥꯕꯤꯗꯣ ꯑꯗꯨꯁꯨꯅꯦꯕ ꯑꯗꯨꯗ ꯆꯤꯡꯈꯥꯗꯣꯛꯄ ꯅꯠꯇꯦꯗ ꯑꯩꯗꯤ ꯆꯤꯡ ꯉꯥꯡꯁꯨꯅ ꯃꯈꯣꯡꯗꯨꯗ ꯆꯠꯁꯦ ꯍꯥꯏꯕꯅꯤꯗ ꯆꯤꯡ ꯀꯥꯕꯨꯗꯤ ꯉꯝꯈꯤꯔꯣꯏ
ꯑꯦ ꯆꯤꯡꯗꯣꯟꯤꯡ ꯃꯈꯥꯗꯨꯗ ꯆꯤꯡꯈꯣꯡꯕꯒ ꯆꯠꯂꯦ ꯀꯩ ꯀꯥꯅ ꯑꯩꯕꯁꯤꯡ ꯆꯥꯕꯒꯤ ꯂꯣꯏꯔꯦ ꯑꯗꯨꯗꯤ ꯆꯤꯡꯈꯣꯡꯗ ꯆꯞꯄ ꯆꯞ ꯃꯥꯟꯅꯩ ꯆꯤꯡ ꯃꯇꯣꯟꯗꯨ ꯌꯧꯔꯒ ꯅꯨꯡꯁꯤꯠ ꯀꯥꯗ ꯁꯤꯠꯂꯀꯥꯟꯗ ꯅꯨꯡꯉꯥꯏꯕꯗꯣ ꯑꯗꯒꯤ ꯃꯊꯛꯇꯒꯤ ꯐꯖ ꯐꯖꯕ ꯑꯩꯈꯣꯏꯒꯤ ꯗ꯭ꯔꯤꯁ ꯃꯈꯩꯗꯨꯣ ꯌꯦꯡꯕꯗꯅꯤꯗꯅ ꯅꯨꯡꯉꯥꯏꯔꯤꯁꯦ
ꯃꯊꯛꯀꯤ ꯗ꯭ꯔꯤꯁ ꯑꯗꯨ ꯌꯦꯡꯕ ꯋꯥꯔꯦ ꯑꯗꯨꯗꯨꯅ ꯆꯤꯡꯈꯣꯡꯗꯨꯗ ꯁꯨꯝ ꯆꯠꯂꯦꯗꯅ ꯑꯗꯨꯗꯨꯒ ꯀꯔꯝ ꯀꯔꯝꯕ ꯅꯥꯄꯤꯍꯧꯔꯤꯒꯨꯝꯕ ꯑꯗꯩꯗꯤ ꯈꯪꯗꯦ ꯅꯨꯡꯁꯤꯠ ꯀꯌꯥꯝ ꯐꯪꯏꯒꯨꯝꯕ ꯑꯗꯨꯒꯨꯝꯕ ꯌꯦꯡꯂꯡꯨꯔꯒꯦ ꯇꯧ
ꯑꯩꯈꯣꯏꯅꯦ ꯆꯤꯡꯈꯣꯡꯗ ꯀꯔꯝ ꯀꯔꯝꯕ ꯂꯩ ꯂꯩ ꯍꯧꯧꯏꯤ ꯍꯥꯏꯕꯒꯨꯝꯕ ꯀꯔꯝ ꯀꯔꯝꯕ ꯂꯩꯅ ꯑꯩꯈꯣꯏꯒꯤ ꯑꯆꯨꯝ ꯑꯣꯏꯅ ꯊꯦꯠꯄ ꯌꯥꯏꯒꯦ ꯍꯥꯏꯕ ꯑꯗꯨꯝꯕ ꯈꯔ ꯌꯦꯡꯉꯁꯨ ꯌꯥꯏ ꯇꯕꯗꯤ ꯑꯗꯨ ꯅꯪ ꯈꯣꯡꯅ ꯆꯠꯄꯗꯣ ꯀꯥ ꯋꯥꯕ ꯇꯥꯔꯒꯗꯤ ꯀꯩꯅꯣ ꯆꯠꯂꯁꯨ ꯌꯥꯏ ꯀꯩꯅꯣ ꯒꯥꯔꯤꯅ ꯑꯗꯨꯝ ꯀꯥꯈꯠꯂꯁꯨ ꯌꯥꯏ ꯀꯩꯅꯣ ꯒꯥꯔꯤ ꯀꯥꯈꯠꯄ ꯌꯥꯗꯕ ꯃꯐꯝ ꯑꯣꯏꯕ꯭ꯔꯥ
ꯒꯥꯔꯤꯅꯁꯨ ꯆꯠꯅꯤꯡꯗꯕ ꯈꯣꯡꯅ ꯁꯨꯝ ꯆꯠꯅꯤꯡꯕꯀꯣ ꯑꯗꯨꯒꯤꯅꯤꯗ
ꯍꯣꯏꯅꯦ ꯑꯗꯨꯗꯤ ꯑꯁ ꯅꯪ ꯑꯗꯨꯗꯤ ꯋꯥꯔꯣꯏ ꯍꯀꯤꯡ ꯆꯠꯄ ꯆꯞ ꯃꯥꯟꯅꯩꯗ ꯑꯗꯨꯗꯤ ꯀꯔꯤ ꯆꯞ ꯃꯥꯟꯅꯩ ꯁꯣꯔꯣꯛꯇ ꯆꯠꯂꯣ ꯁꯣꯔꯣꯛꯇ ꯆꯠꯄꯅꯦꯅ ꯑꯩꯈꯣꯏ ꯕꯣꯔꯥ ꯄꯥꯝ ꯄꯥꯏꯔꯒ
ꯁꯣꯔꯣꯛꯇ ꯆꯠꯄꯗꯗꯤ ꯑꯃꯨꯛ ꯀꯩ ꯍꯥꯏꯅꯤ ꯍꯥꯏ ꯇꯜꯂꯦꯕ ꯁꯣꯔꯣꯛꯇꯗꯤ ꯁꯥꯁꯨ ꯁꯥꯗꯣꯏꯅꯦ ꯍꯥꯏꯗꯤ ꯀꯣꯏꯂꯥꯁꯁꯨ ꯂꯣꯏ ꯊꯥꯕꯅꯤꯅꯀꯣ ꯍꯣꯏ ꯆꯤꯡ ꯂꯝꯕꯤꯗꯨꯁꯨ ꯊꯥꯕꯗꯤ ꯁꯥꯔꯝꯗꯣꯏꯅꯦ ꯑꯗꯨꯑꯣꯏꯁꯨ ꯅꯥꯄꯤ ꯅꯥꯀꯟ ꯑꯣꯏꯔꯦꯠꯇ ꯅꯥꯄꯤ ꯅꯥꯄꯤ ꯀꯩꯀꯥ ꯃꯌꯥꯝ ꯍꯧꯕꯅꯤꯅ ꯎ ꯃꯊꯛꯇꯁꯨ ꯆꯤꯡ ꯂꯩ ꯂꯩꯈ꯭ꯔꯕꯅꯤꯅ ꯅꯨꯡꯁꯤꯠꯀꯨꯝꯕ ꯀꯩꯒꯨꯝꯕ ꯁꯨꯝ ꯐꯪꯉꯤꯗꯅ ꯑꯗꯨꯗꯨꯅ ꯏꯁꯥꯗꯁꯨ ꯏꯪ ꯏꯪ ꯂꯥꯎꯍꯟꯕꯗꯣ ꯑꯗꯨ ꯑꯣꯏꯗꯣꯏꯅꯦꯕꯀꯣ ꯑꯗꯨꯗꯨꯅ ꯆꯤꯡꯈꯣꯡ ꯂꯣꯝꯗ ꯑꯣꯏꯅ ꯆꯠꯅꯤꯡꯉꯤ
ꯅꯪ ꯆꯤꯡꯈꯣꯡ ꯍꯥꯏꯔꯤꯁꯤ ꯑꯃ ꯗꯥꯛꯇꯔ ꯂꯩꯕ ꯃꯈꯨꯝꯒꯤ ꯑꯗ ꯑꯩꯒꯤ ꯇꯝꯕꯤꯗꯨꯔꯣ ꯍꯥꯏꯁꯦ
ꯍꯣꯏ ꯍꯣꯏ ꯑꯗꯨꯋꯥꯅꯄꯥ ꯑꯣꯏꯗꯣꯏꯕ
ꯑꯗꯨꯗꯤ ꯒꯥꯔꯤ ꯑꯆꯧ ꯑꯆꯧꯕꯗꯤ ꯌꯥꯝ ꯆ ꯇꯥꯏꯅꯦ ꯇꯥꯇꯥꯒꯨꯝꯕ ꯃꯣꯏ ꯀꯩꯅꯣ ꯄꯣꯠ ꯆꯩ ꯆꯤꯡꯕꯒꯤ ꯂꯩꯕꯥꯛꯀꯨꯝꯕ ꯑꯗꯒꯤ ꯆꯤꯡ ꯂꯩꯕꯥꯛꯀꯨꯝꯕ ꯆꯤꯡꯕꯒꯤ ꯌꯥꯝ ꯇꯇꯥ ꯇꯥꯗꯤ ꯌꯥꯝ ꯆꯠꯇ ꯇꯥꯏꯅꯦ ꯑꯗꯨꯒꯤ ꯂꯝꯕꯤꯗꯨꯕꯨꯣ
ꯎꯝ ꯈꯪꯗꯤ ꯑꯗꯨ ꯑꯗꯨꯗꯤ ꯆꯠꯄ꯭ꯔ ꯆꯠ ꯇꯕ ꯆꯠꯂꯁꯨ ꯑꯗꯨꯝ ꯌꯧꯗ꯭ꯔꯤ ꯀꯥꯟꯗꯅꯦꯀꯣ ꯑꯩꯈꯣꯏ ꯁꯤꯗꯒꯤ ꯈꯤꯇꯪ ꯆꯠꯄꯒ ꯑꯗꯨꯝ ꯆꯤꯡ ꯑꯃꯁꯨ ꯂꯩꯗꯅ
ꯈꯪꯉꯤ ꯈꯪꯉꯤ ꯈꯪꯉꯤ ꯑꯥꯔꯠꯐꯝ ꯂꯩꯕꯁꯤꯡꯗꯣ
ꯑꯥ ꯑꯦ ꯑꯗꯨ ꯍꯥꯏ ꯑꯗꯨꯗꯨꯁꯨ ꯑꯩꯅ ꯑꯩꯅ ꯁꯤꯗ ꯂꯩꯕ ꯀꯨꯏꯗ꯭ꯔꯤ ꯀꯥꯟꯗ ꯑꯗꯨ ꯑꯗꯨꯗꯤ ꯌꯥꯝ ꯍꯥꯏꯗꯤ ꯆꯠꯂꯝꯃꯦꯕꯀꯣ ꯋꯥꯛꯀꯤꯡ ꯆꯠꯄꯅꯦꯕ ꯍꯥꯏꯕ꯭ꯔꯣ ꯑꯗꯨꯝ ꯆꯠꯂꯒ ꯃꯤ ꯆꯠꯃꯤꯗꯅ ꯃꯤ ꯑꯗꯨꯝ ꯂꯩꯔꯝꯃꯦꯕ ꯁꯤꯅ ꯑꯗꯨꯝ ꯃꯊꯧ ꯆꯤꯟꯅꯈ꯭ꯔꯕ ꯈꯪꯗꯦ ꯆꯠꯃꯤꯟꯅꯅꯕꯁꯨ ꯂꯩꯇ꯭ꯔꯦ ꯏꯇꯣꯝꯗ ꯌꯨꯝꯗ ꯑꯗꯨꯝ ꯂꯩꯕꯗꯨꯗ ꯋꯥꯔꯕ ꯑꯗꯨꯅ ꯑꯝꯇꯪ ꯑꯩꯈꯣꯏꯁꯨ ꯆꯥꯍꯣꯏꯗ ꯑꯣꯏꯅ ꯍꯧꯔꯛꯑꯦ ꯑꯩꯗꯣ ꯃꯣꯏ ꯃꯥꯗꯣ ꯏꯃꯥꯟꯅꯕꯤꯒꯤ ꯇꯥꯏꯞꯇ
ꯍꯣꯏ ꯃꯥꯅꯤ ꯆꯠꯃꯤꯟꯅꯕꯕꯨ ꯅꯨꯡꯉꯥꯏꯔꯗꯤ ꯑꯍꯟ ꯑꯍꯟ ꯑꯣꯏꯔꯁꯨ ꯌꯥꯏ ꯑꯉꯥꯡ ꯑꯣꯏꯔꯁꯨ ꯌꯥꯏ ꯀꯩꯅꯣ ꯀꯩꯁꯨ ꯀꯥꯏꯗꯦ ꯇꯧꯔꯤꯁꯦ ꯏꯊꯟꯗꯁꯨ ꯇꯧꯁꯜꯂꯛꯣ ꯃꯤ ꯑꯃ ꯍꯧꯔꯒ ꯆꯠꯃꯤꯟꯅꯕꯅꯤꯅ ꯐꯩꯅꯦ ꯇꯧꯔꯤꯁꯦ ꯑꯗꯣ ꯑꯗꯨꯏ ꯂꯝꯕꯤꯗꯣ ꯍꯣꯏ ꯃꯤꯕꯨꯗꯤ ꯆꯤꯛꯄꯅꯤ ꯑꯗꯨꯏ ꯅꯨꯡꯕꯨꯗꯤ ꯅꯨꯡꯉꯥꯏꯕꯅꯤ ꯇꯧꯔꯤꯗꯣ ꯑꯗꯣ ꯎꯐꯨꯟꯗꯤ ꯊꯣꯛꯇ꯭ꯔꯣ ꯑꯗꯨꯏ ꯂꯝꯕꯤꯗꯕꯣ
ꯀꯗ ꯀ ꯊ
ꯎꯐꯨꯟꯗꯤ ꯊꯣꯛꯇꯕ꯭ꯔꯕ ꯑꯗꯨꯏ ꯂꯝꯕꯤꯗꯨꯕꯨ ꯎꯐꯨꯟꯒꯗꯤ ꯊꯣꯛꯇꯕ꯭ꯔꯕ
ꯑꯩ ꯈꯪꯗꯤꯌꯦꯦ ꯆꯠꯇꯃꯒꯤ ꯑꯣ ꯑꯩ ꯆꯠꯇ꯭ꯔꯤꯕ ꯑꯗꯨꯗꯨꯅꯅꯦ ꯑꯩ ꯆꯠꯠꯇꯕ ꯀꯨꯏꯔꯦ ꯑꯗꯨꯅ ꯀꯃꯥꯏꯅ ꯇꯧꯔꯤꯕꯅꯣ ꯈꯪꯗꯦ
ꯑꯩ ꯅꯣꯏ ꯆꯠꯀꯥꯟꯗꯗꯤꯀꯣ ꯑꯗꯨꯣꯏ ꯊꯝꯕꯤꯗꯣ ꯎꯐꯨꯟ ꯎꯐꯨꯟ ꯊꯣꯛꯄꯅꯦꯕꯀꯣ ꯑꯗꯣ ꯍꯧꯖꯤꯛꯄꯨꯗꯤ ꯀꯣꯏꯂꯥꯥꯁ ꯀꯩꯀꯩ ꯐꯖꯅ ꯊꯥꯈꯔꯕꯅꯤꯅ ꯎꯐꯨꯟ ꯊꯣꯛꯑꯝꯗ ꯐꯕꯁꯨ ꯌꯥꯏꯦ ꯑꯗꯣ ꯍꯥꯟꯅꯗꯤ ꯅꯤꯁꯥ ꯆꯥꯕꯁꯨ ꯌꯥꯝ ꯂꯩꯕꯅꯤ ꯑꯗꯨꯒꯤ ꯂꯝꯕꯤꯗꯣ ꯍꯧꯖꯤꯛꯀꯥꯟ ꯑꯃꯗꯤꯗꯤ ꯂꯩꯇ꯭ꯔꯕꯅꯤꯅ ꯀꯥꯏꯗꯒꯤꯩ ꯃꯤ ꯑꯗꯨꯝ ꯆꯠꯊꯣꯛ ꯆꯠꯁꯤꯟ ꯇꯧꯅꯔꯝꯃꯤꯅꯀꯣ ꯍꯥꯏꯗꯤ ꯑꯗꯨꯒ ꯆꯤꯡꯗꯨꯒ ꯊꯪꯅꯕꯗ ꯗ ꯂꯝ ꯑꯇꯣꯞꯄꯁꯨ ꯂꯩꯕꯅꯤꯅ ꯃꯣꯏꯁꯨ ꯐꯥꯎꯗꯣꯛ ꯐꯥꯎꯖꯤꯟ ꯇꯧꯔꯒ ꯑꯗꯨꯗ ꯑꯗꯨꯝ ꯆꯠꯄꯅꯦꯕ ꯀꯩꯊꯦꯜ ꯀꯩꯀꯩ ꯂꯥꯛꯄ ꯈꯣꯠꯄ ꯇꯧꯕꯒꯤ
ꯑꯗꯨꯏꯗꯨꯅ ꯌꯥꯏ ꯌꯥꯏ ꯆꯠꯂꯨ ꯌꯥꯏ ꯅꯨꯃꯤꯗꯥꯡ ꯋꯥꯏꯔꯝ ꯅꯨꯡꯉꯥꯏꯕꯅꯦ ꯑꯗꯨꯝ ꯌꯨꯝꯗ ꯁꯨꯝ ꯂꯩꯁꯤꯟꯕꯁꯤꯁꯨ ꯐꯣꯟ ꯁꯨꯝ ꯌꯦꯡꯉꯁꯤꯁꯨ ꯋꯥꯏꯗꯅ ꯁꯨ ꯃꯤꯁꯨ ꯁꯥꯒꯠꯂꯛꯀꯅꯤ ꯑꯗꯒꯤ ꯉ ꯈꯤꯇꯪ ꯑꯗꯨꯃꯥꯏꯅ ꯁꯪ ꯃ ꯌꯦꯟꯊꯣꯛꯑꯕ ꯐꯩ ꯆꯠꯂꯨ ꯆꯠꯂꯨ
ꯏꯆꯦ ꯉꯁꯥꯏ ꯇꯨꯝ ꯍꯧꯒꯠꯄ ꯍꯧꯒꯠꯂꯦ ꯍꯥꯏꯁꯦ ꯑꯗꯨꯨꯝ ꯇꯨꯝꯕ ꯍꯧꯒꯠꯂꯑꯦ ꯍꯥꯏꯁꯦ ꯄꯨꯡ ꯀꯌꯥꯗꯣ ꯑꯣꯏꯗꯣꯏꯅꯣ ꯊꯦꯡꯉꯦ ꯍꯥꯏꯗꯣ
ꯑꯗꯨ ꯍꯥꯏꯔꯗꯤ ꯃꯤ ꯁꯤꯟꯅꯔꯅꯤꯗ ꯌꯥꯔꯣꯏꯗ ꯑꯗꯨꯗꯤ ꯍꯥꯏꯌꯣ ꯑꯗꯨꯗꯤ ꯍꯥꯏꯗꯣꯛꯑꯝꯁꯨ ꯍꯥꯏ ꯑꯩꯗꯤ ꯑꯃꯨꯛ ꯑ ꯑꯇꯥꯕ ꯃꯤꯅ ꯇꯥꯔꯒ ꯁꯣꯏꯗꯅ ꯅꯣꯛꯅꯕꯤꯔꯅꯦꯕ ꯍꯥꯏꯁ ꯍꯥꯏꯔꯒ ꯑꯗꯨꯅ ꯑꯗꯨꯗꯤ ꯍꯪꯉꯛꯑꯅꯨ
ꯑꯣ ꯁꯨꯝ ꯑꯗꯨꯗꯤ ꯑꯩꯅ ꯈꯟꯅꯤꯡꯕ ꯑꯃ ꯈꯟꯈ꯭ꯔꯦ ꯌꯨꯝꯗꯣ ꯊꯦꯡꯒ ꯍꯥꯏꯔꯕꯅꯤꯅ
ꯍꯣꯏ ꯍꯣꯏ ꯑꯗꯨꯝ ꯐꯃꯨꯡꯗꯒꯤꯩ ꯀꯨꯝꯊꯔꯛꯑꯒ ꯆꯥꯛ ꯌꯦꯟꯁꯥꯡꯒꯥꯡ ꯆꯥꯕ ꯌꯥꯕꯒꯤ ꯄꯨꯟꯁꯤꯗꯣ ꯑꯗꯨꯝꯕ ꯑꯣꯏ ꯇꯣ ꯃꯥꯜꯂꯤ ꯇꯧꯔꯤꯁꯦ
ꯑꯗꯣ ꯊꯣꯡꯉꯤꯕ ꯃꯤꯗꯣ ꯏꯍꯥꯎ ꯊꯦꯡꯕ ꯍꯥꯏꯗꯤ ꯏꯍꯥꯎ ꯊꯦꯡꯕ ꯍꯥꯏꯗꯤ ꯃꯥꯅ ꯌꯥꯍꯧ ꯉꯜꯂꯁꯨ ꯆꯥꯛ ꯨꯝꯕ ꯀꯩꯒꯨꯝꯕ ꯊꯦꯡꯅ ꯆꯥꯕ ꯂꯩꯗꯅ ꯊꯦꯡꯅ ꯊꯣꯡꯉꯒ ꯑꯗꯨꯒꯨꯝꯕ ꯑꯣꯏꯔꯝꯃꯗꯤ
ꯑꯗꯨꯝꯕ ꯑꯣꯏꯔ ꯐꯥꯎꯕ ꯑꯗꯨꯝ ꯆꯥꯕꯒꯤ ꯄꯨꯨꯡꯁꯤꯡ ꯑꯣꯏꯔꯗꯧ ꯃꯥꯜꯂꯤ ꯇꯧꯔꯤꯁꯤ ꯍꯥꯏꯅ ꯑꯗꯨꯅ ꯑꯗꯨꯛꯀꯤ ꯃꯇꯤꯛ ꯂꯥꯏꯅꯥ ꯇ ꯁꯥꯊꯤꯔꯦꯕ ꯑꯗꯨꯅ ꯃꯁꯤ ꯍꯥꯏꯕꯗ ꯍꯥꯏꯕꯗ ꯃꯤꯅ ꯊꯥꯖꯔꯔꯣꯏ ꯑꯗꯨꯅ ꯍꯥꯏꯗꯕꯅ ꯐꯔꯦ ꯆꯅ ꯊꯦꯡꯕ ꯑꯣꯏꯔ ꯐꯥꯎꯕ ꯑꯗꯨꯝ ꯆꯥꯕꯒꯤ ꯄꯨꯟꯁꯤꯡꯗꯨ ꯑꯣꯏꯔꯦꯕ ꯑꯗꯨꯗꯨꯅꯅꯦ ꯇꯧꯔꯤꯁꯦ ꯑ ꯈꯪꯗꯦ ꯀꯔꯤ ꯇꯧꯔ ꯌꯥꯍꯥꯎ ꯉꯟꯗꯣꯏꯅꯣ ꯈꯔ ꯍꯥꯏꯔꯛꯑꯣꯅꯦ
ꯌꯥꯃꯟꯁꯤꯔꯣ ꯑ ꯑꯗꯨꯝ ꯑꯍꯤꯡꯗꯒꯤꯁꯦ ꯁꯨꯝ ꯇꯨꯝꯗ꯭ꯔꯕꯀꯣ ꯑꯗꯨ ꯑꯣꯏꯔꯗꯤ ꯑꯗꯨꯝ ꯉꯜꯂꯅꯤ
ꯑꯦ ꯑꯗꯨꯏ ꯅꯣꯡꯉꯥꯜꯂꯛꯀꯥꯟꯗ ꯃꯤꯠꯇꯨ ꯄꯟꯗꯥ ꯃꯥꯜꯂꯣꯏꯗ꯭ꯔꯣ
ꯃꯥꯜꯂꯣꯏꯌꯦ ꯁꯨꯡꯃꯜ ꯃꯥꯂꯣꯏ
ꯑꯁ ꯑꯩꯗꯤ ꯌꯥꯗꯦꯅꯦ ꯑꯗꯨ ꯍꯦꯛꯇ ꯑꯩꯗ ꯑꯃꯨꯛ ꯅꯣꯡꯉꯥꯜꯂꯝꯗꯥꯏꯁꯤ ꯇꯨꯝꯅꯤꯡꯉꯛꯑꯅꯤ ꯇꯨꯝꯃꯣꯏꯒꯦ ꯈꯜꯂꯝꯃꯅꯤ ꯑꯗꯩ ꯐꯥꯔꯛꯇ ꯑꯃꯨꯛ ꯇꯨꯝꯈ꯭ꯔꯅꯤ ꯑꯩ ꯑꯗꯨꯝ ꯍꯥꯎꯕ ꯊꯦꯡꯉꯅꯤ ꯑꯗꯨꯃꯥꯏꯅ ꯇꯧꯋꯤꯅꯦ
ꯑꯣ ꯑꯗꯨꯝ ꯌꯥꯍꯧꯍꯟꯒꯦ ꯍꯥꯏꯔꯗꯤ ꯑꯗꯨꯗꯣ ꯊꯦꯡꯅ ꯇꯨꯝꯃꯤ ꯑꯗꯨꯝ ꯊꯦꯡꯅ ꯇꯨꯝꯃꯁꯨꯅꯦꯕꯀꯣ ꯑꯗꯣ ꯑꯩꯒꯤ ꯑꯣꯏꯅꯗꯤ ꯑꯩꯁꯦ ꯑꯩꯅ ꯇꯨꯝꯃꯁꯨꯅꯦ ꯑꯗꯨꯝ ꯑꯩꯒꯤ ꯍꯧꯒꯠꯈꯤꯕ ꯃꯇꯝ ꯑꯣꯏꯕꯁꯦꯀꯣ ꯑꯁꯤꯗ ꯑꯗꯨꯝ ꯃꯤꯀꯞ ꯊꯣꯛꯂꯛꯑꯅꯦꯕ ꯑꯗꯨꯒ ꯍꯦꯟꯅ ꯇꯨꯝꯁꯤꯟꯕꯁꯨ ꯌꯥꯗꯕꯤꯗꯣ ꯑꯗꯨ ꯇꯧꯋꯦꯕ ꯑꯗꯨꯅ ꯑꯗꯨꯝ ꯍꯧꯒꯠꯂꯛꯑꯅꯤ ꯉꯟꯅ ꯇꯨꯝꯒꯦꯔꯥ ꯊꯦꯡꯅ ꯇꯨꯝꯒꯦꯔꯥ ꯉꯟꯅ ꯇꯨꯝꯃꯕꯨꯗꯤ ꯉꯟꯅ ꯃꯦꯀꯞ ꯊꯣꯛꯑꯑꯦ ꯑꯗꯨꯗꯨꯒ ꯑ ꯑꯃꯨꯛꯀ ꯇꯨꯝꯖꯟ ꯃ ꯊꯦꯝ ꯗꯣꯏꯅꯦꯕ ꯑꯗꯨꯗ ꯌꯥꯈ꯭ꯔꯒꯅ ꯌꯥꯔꯦ ꯑꯗꯨ ꯌꯥꯗꯕꯅꯗꯤ ꯑꯅꯝꯕ ꯑꯣꯏꯌꯦ
ꯐꯩꯅꯦ ꯑꯩꯈꯣꯏꯗꯤ ꯇꯨꯝꯁꯤꯜꯂꯤꯉꯩ ꯑꯗꯨꯝ ꯌꯥꯔꯤꯕꯗꯤ ꯑꯍꯤꯡ ꯑꯍꯤꯡ ꯇꯨꯝꯕꯗꯒꯤꯩ ꯑꯌꯨꯛ ꯇꯨꯝꯕ ꯇꯨꯝꯅꯦ ꯍꯅ ꯅꯨꯡꯉꯥꯏ ꯅꯣꯡꯉꯥꯂꯀꯥꯟ ꯇꯨꯝꯃꯅ ꯍꯦꯟꯅꯕꯗꯤ ꯑꯩ ꯐꯨꯅꯤꯡꯕꯗ ꯂꯣꯏꯔꯅꯤ ꯃꯤꯅ ꯇꯥꯔꯤꯒꯤ ꯑꯇꯟꯕ ꯁꯨꯡꯉ ꯂꯩꯔꯦꯅ
ꯅꯣꯏꯗ ꯅꯅꯨꯡꯣꯏꯗ ꯍꯥꯏꯗꯤ ꯃꯤ ꯃꯌꯥꯝ ꯂꯩꯔꯝꯗꯣꯏꯅꯦꯕ ꯑꯗꯨꯒꯨꯝꯕꯁꯨ ꯃꯤ ꯑꯃꯈꯛ ꯅꯠꯇꯕꯩꯅꯦꯕ
ꯍꯣꯏ ꯃꯥꯅꯤ ꯅꯨꯃꯤꯗꯥꯡ ꯊꯕꯛ ꯇꯧꯔꯒ ꯑꯌꯛ ꯅꯨꯡꯊꯤꯟ ꯇꯨꯝꯕ ꯃꯤꯁꯨ ꯂꯩ
ꯂꯩ ꯑꯗꯨꯅ ꯃꯥꯟꯅꯗꯦꯗꯅ ꯃꯤ ꯑꯃꯒ ꯃꯤ ꯑꯃꯒ ꯑꯃꯝꯐꯥꯎ
ꯅꯪ ꯍꯥꯏꯗꯑꯣ ꯍꯥꯏꯔꯛꯑꯣ ꯐꯔꯦꯔꯦꯌꯥꯝ ꯍꯥꯏꯔꯛꯑꯣ ꯍꯥꯏꯗꯣꯛꯑꯣ
ꯍꯥꯏꯗꯧꯕ ꯂꯩꯇ꯭ꯔꯦ ꯃꯤ ꯍꯥꯏꯗꯤ ꯍꯣꯏ ꯅꯨꯃꯤꯗꯥꯡꯗ ꯊꯕꯛ ꯊꯤꯅ ꯇꯧꯕ ꯃꯤꯁꯨ ꯂꯩꯗꯅ ꯊꯦꯡꯅ ꯇꯧꯔꯒ ꯑꯗꯨꯝ ꯊꯦꯡꯕꯗꯒꯤ ꯇꯨꯝꯊꯕꯤꯔꯒ ꯀꯨꯝꯊꯈꯤꯕꯒ ꯃꯥꯏ ꯃꯇꯝꯗꯣ ꯄꯨꯡ ꯇꯨꯝꯕꯒꯤ ꯃꯇꯝꯁꯤꯁꯨ ꯑꯗꯨꯝ ꯑꯦꯁꯨ ꯊꯃ ꯁꯨꯔꯒ ꯄꯨꯡ ꯑꯃ ꯑꯅꯤꯈꯛ ꯊꯨꯡꯒꯦꯁꯦ ꯉꯝꯃꯣꯏꯕ ꯍꯥꯏꯗꯤ ꯍꯧꯒꯠꯂꯀꯥꯟꯗꯁꯨ ꯑꯃꯨꯛ ꯃꯥꯗꯣ ꯊꯕꯛꯁꯦ ꯁꯨꯕ ꯉꯝꯃꯣꯏꯗꯣꯏꯅꯦꯕ ꯅꯠꯇ꯭ꯔꯥ ꯍꯗꯣ ꯃꯊꯪ ꯋꯥꯔꯤ ꯈꯥ ꯇꯧꯔꯁꯤ ꯍꯧꯖꯤꯛꯇ ꯊꯝꯃꯒꯦ
ꯐꯔꯦ ꯐꯔꯦ ꯊꯝꯃꯣ ꯊꯝꯃꯣ